ꯑ
ꯍꯂꯣ
ꯎꯝ
ꯉꯍꯥꯛ ꯉꯥꯛ ꯆꯤꯟꯗꯦ ꯍꯧꯖꯤꯛꯀꯤꯑꯣꯏꯅꯗꯤ ꯆ ꯆꯤꯟꯗ꯭ꯔꯤ
ꯑꯣ ꯉꯍꯥꯛ ꯂꯩꯔꯗꯤ ꯆꯤꯜꯂꯛꯀꯗꯕ ꯂꯩꯕ꯭ꯔꯣ
ꯑꯪ ꯑꯩꯌꯦꯅ ꯊꯤꯜꯂꯛꯀꯗꯧꯕ ꯀꯥ ꯍꯦꯟꯅ ꯂꯩꯇꯦꯗ
ꯋꯥꯔꯤ ꯋꯥꯇꯥꯏ ꯈꯔ ꯁꯥꯟꯅꯕ ꯌꯥꯕ ꯅꯠꯇ꯭ꯔꯣ
ꯍꯣ ꯍꯣꯏ ꯌꯥꯏꯌꯦ
ꯎꯝ ꯑꯩꯈꯣꯏ ꯑꯥꯒꯤ ꯏꯌꯥꯝꯕ ꯑꯃ ꯍꯛꯆꯥꯡ ꯁꯥꯖꯤꯟ ꯇꯧꯕ ꯆꯠꯂꯤꯅ ꯇꯧꯕ ꯃꯁꯥꯗꯨꯕꯨ ꯈꯔ ꯐꯒꯠꯂꯕ ꯖꯥꯠꯂꯣ
ꯑꯣ ꯃꯁꯥꯗꯣ ꯐꯅꯌꯥꯝꯗꯤ ꯐꯒꯠꯂꯕꯅꯤ ꯃꯥꯁꯨ
ꯊꯦꯡꯅꯕ꯭ꯔꯣ ꯊꯦꯡꯅꯕꯗ ꯋꯥꯔꯤ ꯋꯥꯇꯥꯏꯒꯨꯝꯕ ꯈꯔ ꯇꯧ ꯇꯧꯕ꯭ꯔꯣ ꯀꯃꯥꯏ ꯇꯧꯒꯦ
ꯍꯣ ꯍꯣꯏ ꯊꯦꯡꯅꯩꯌꯦ ꯑꯗꯨꯝ ꯋꯥꯔꯤ ꯋꯥꯇꯥꯏ ꯁꯥꯟꯅꯩ ꯐꯖꯅ
ꯀꯔꯤ ꯀꯔꯤ ꯍꯥꯏꯅꯒꯦ
ꯃꯥꯗꯣ ꯑꯃꯨꯛ ꯍꯟꯅ ꯃꯁꯥ ꯁꯥꯖꯦꯜ ꯇꯧꯕ ꯆꯠꯂꯔꯣꯏꯅ ꯍꯥꯏꯔꯛꯑꯦ
ꯀꯔꯤꯒꯤꯅꯣ ꯍꯥꯏꯖꯤꯕꯣ ꯃꯥꯗꯣ ꯃꯁꯥꯗꯣ ꯑꯩꯅꯗꯤ ꯐꯔ ꯈꯔ ꯐꯒꯠꯂꯝꯃꯅꯤ ꯑꯑ ꯑꯃꯨꯛ ꯍꯟꯅ ꯆꯠꯂꯔꯣꯏ ꯍꯥꯏꯒꯠꯂꯛꯏꯁꯤꯅ ꯀꯩꯒꯤ ꯑꯣꯏꯖꯥꯠꯅꯣ ꯃꯥꯗꯣ ꯅꯍꯥꯟ ꯃꯣꯏꯒꯤ ꯃꯆꯦꯅ ꯍꯥꯏꯔꯝꯕꯗ ꯅꯨꯃꯤꯗꯥꯡ ꯈꯨꯗꯤꯡꯒꯤ ꯅꯨ ꯒꯤ ꯐꯣꯟ ꯇꯧꯔꯒ ꯈꯠꯅꯩ ꯄꯪꯂꯥꯎ ꯂꯥꯎꯅ ꯅꯩ ꯍꯥꯏꯅꯕ ꯍꯥꯏꯔꯝꯕ꯭ꯔ ꯀꯩꯅꯣꯝ ꯇꯧꯏꯗ
ꯑꯣ- ꯑꯗꯨꯅ ꯑꯑ ꯁꯣꯝ ꯅꯥꯀꯟꯒꯤꯗꯣ ꯅꯠꯇ꯭ꯔꯣ
ꯑꯝ
ꯑꯣ ꯃꯥꯕꯨꯗꯤ ꯆꯠꯄꯅꯦ ꯑꯗꯨꯝ ꯆꯠ ꯆꯠꯂꯤꯕꯅꯤ ꯍꯧꯖꯤꯛꯁꯨ ꯈꯪꯕ꯭ꯔꯥ
ꯑꯗꯨꯗꯨꯅꯦ ꯑꯩꯅ ꯍꯥꯏꯖꯦ
ꯑꯣ ꯑꯣ ꯑꯃꯗꯣ ꯑꯣꯏꯕ꯭ꯔꯥ ꯌꯦꯡꯉꯨ ꯑꯗꯨꯃꯗꯤ ꯑꯗꯨꯝ ꯐꯖ ꯆꯠꯂꯤꯕꯅꯤ
ꯑꯗꯣ ꯎꯅꯗꯕ ꯌꯥꯝ ꯀꯨꯏꯔꯦ ꯀꯝꯀꯥꯟ ꯅꯪ ꯎꯅꯔꯛꯄ꯭ꯔꯥꯕ
ꯉꯍꯥꯟ ꯍꯥꯏꯐꯦꯠ ꯅꯨꯡꯁꯤꯠ ꯅꯨꯡꯁꯥ ꯀꯩꯅꯣꯇꯧꯒꯦꯅ ꯑ ꯁꯣꯔꯣꯛꯇ ꯆꯠꯂꯨꯕꯅꯦ ꯑꯗꯨꯗ ꯃꯥꯖꯨ ꯊꯦꯡꯅꯩꯌꯦ
ꯀꯩ ꯀꯩ ꯍꯥꯏꯅꯒꯦ ꯃꯥꯗꯣ ꯁꯥꯗꯣ ꯈꯔ ꯍꯥꯟꯅ ꯌꯥꯝ ꯄꯥꯕꯗꯣ ꯍꯧꯖꯤꯛꯇꯣ ꯐꯨꯔꯤꯠꯀ ꯐꯨꯔꯤꯠꯀ ꯄꯥꯏꯒꯦ ꯇꯧꯕꯗꯣ ꯍꯧꯖꯤꯛꯇꯨ ꯈꯔ ꯐꯔꯕ ꯅꯨꯡꯁꯤꯠꯅ ꯍꯨꯝꯕꯗꯒ ꯄꯥꯏꯒꯦꯗꯧꯕꯗꯣ
ꯑꯣ ꯈꯔ ꯐꯔꯦ ꯍꯧꯖꯤꯛꯇꯤ ꯎꯝ ꯎꯁꯥꯗꯣ ꯈꯤꯇꯪꯗꯤ ꯐꯒꯠꯂꯕ ꯃꯥꯜꯂꯤ ꯌꯦꯡꯕꯗ ꯑꯗꯒꯤ ꯃꯈꯣꯡ ꯁꯥꯟꯅꯔꯨꯕ ꯅꯨꯃꯤꯠꯇꯨꯃꯗꯤ ꯁꯦꯛ ꯁꯦ ꯑꯗꯨꯝ ꯂꯩꯔꯦ
ꯑꯗꯨꯕꯨꯗꯤ ꯃꯈꯣꯡ ꯁꯅꯕ ꯅꯨꯃꯤꯠꯁꯦ ꯍꯧꯅ ꯁꯥꯟꯅꯤꯡꯉꯤ ꯃꯤ ꯃꯌꯥꯝꯅ ꯈ꯭ꯋꯥꯏꯗꯒꯤ ꯇꯟꯕ ꯅꯨꯃꯤꯠꯅꯤ ꯃꯈꯣꯡ ꯁꯥꯟꯅꯕꯁꯦ ꯌꯥꯝꯅ ꯌꯥꯝꯅꯁꯨ ꯋꯥꯕ ꯑꯗꯒꯤ ꯑꯥ ꯀꯩ ꯍꯥꯏꯅꯤ ꯁꯣꯔ ꯍꯣꯟꯕꯁꯦ ꯊꯥꯕꯥꯛ ꯀꯁꯦ ꯐꯨꯟꯕ ꯌꯥꯝ ꯇꯧꯕꯅꯤꯅꯦ ꯃꯈꯣꯡ ꯁꯅꯥꯕꯅꯤꯃꯤꯁꯦ
ꯎꯝ
ꯑꯗꯣ ꯑꯩꯈꯣꯏꯗꯤ ꯁꯅꯥꯅꯤꯡꯗꯔ꯭ꯦꯅꯦ ꯑꯗꯨꯝꯕꯗꯨ ꯀꯩꯅꯣ ꯇꯧ ꯋꯥꯋꯀꯤꯡ ꯆꯦꯟꯕꯅ ꯈ꯭ꯋꯥꯏ ꯐꯔꯦꯅꯦ
ꯑ ꯁꯨꯝ ꯇꯞ ꯇꯞꯅ ꯇꯧꯕꯅ ꯐꯔꯦꯕ
ꯎꯝ ꯋꯥꯛꯀꯤꯡ ꯆꯦꯜꯂꯒ ꯑꯥꯗ ꯕꯨꯛꯇꯟ ꯈꯔ ꯏꯪꯅ ꯑꯗꯒꯤ ꯀꯩꯀꯩꯅꯣ ꯈꯔ ꯍꯛꯆꯥꯡ ꯍꯛꯆꯥꯡꯒꯤ ꯑꯔꯨꯝꯕꯁꯤꯅ ꯑꯣꯏꯅ ꯁꯥꯟꯅꯕꯁꯤꯅ ꯏꯁꯥꯁꯦ ꯅꯨꯡꯉꯥꯏꯕ ꯍꯦꯜꯂꯤꯅꯦ ꯍꯧꯖꯤꯛꯀꯥꯟꯁꯦ
ꯑꯣ ꯑꯍꯣꯡꯕ ꯈꯔꯥ ꯂꯥꯛꯑꯦꯕ
ꯎꯝ ꯑꯗꯨ ꯅꯪ ꯅꯍꯥꯟ ꯌꯨꯝꯗ ꯁꯅꯥꯑꯅꯤꯅ ꯑꯩꯉꯣꯟꯗ ꯌꯣꯠꯅꯨꯡ ꯈꯔ ꯂꯧꯈꯤꯕꯗꯨꯕꯨ ꯀꯃꯥꯏ ꯀꯃꯥꯏꯅ ꯇꯧꯒꯦ
ꯑꯗꯨ ꯑꯗꯨꯝ ꯆꯥꯡ ꯅꯥꯏꯅ ꯁꯥꯟꯅꯔꯝꯃꯅꯤ ꯍꯧꯖꯤꯛꯇꯤ ꯀꯌꯥ ꯊꯣꯏꯅ ꯁꯥꯟꯅꯕ ꯑꯣꯏꯗ꯭ꯔꯦ ꯃꯔꯛ ꯃꯔꯛꯇ ꯑꯃꯃꯨꯛ ꯈꯔꯗꯤ ꯁꯥꯟꯅꯩ
ꯑꯗꯨꯒꯤ ꯌꯣꯠꯇꯣ ꯄꯨꯝꯍꯩ ꯍꯥꯏꯩꯔꯒ ꯑꯁ ꯄꯥꯏꯕꯗꯤ ꯅꯥꯕꯅꯤ ꯈꯨꯠꯇ ꯈꯤꯇꯪ ꯊꯦꯡꯉꯨꯔꯗꯤ ꯈꯨꯠꯀꯥꯁꯤ ꯇꯠꯀꯦ ꯇꯧꯕꯅꯤ
ꯎꯝ ꯑꯔꯨꯝꯕꯗꯤ ꯀꯌꯥ ꯊꯣꯏꯅꯥꯕꯨ ꯈꯟꯖꯅꯂꯨꯗ꯭ꯔꯦꯗ
ꯑꯣ ꯑꯗꯨꯏ ꯁꯤ ꯅꯣꯡ ꯇꯥꯔꯛꯑꯗꯤ ꯅꯪ ꯂꯧꯕꯨꯛ ꯆꯠꯒꯗ꯭ꯔꯣ
ꯍꯣꯏ ꯅꯣꯡꯗꯣ ꯌꯥꯝ ꯇꯥꯔꯛꯑꯗꯤ ꯂꯕꯨꯨꯛ ꯆꯠꯄꯁꯨ ꯌꯥꯏ ꯑꯗꯨꯩ ꯊꯔꯣꯏꯒ ꯈꯨꯟꯕ ꯈꯣꯠꯄ ꯌꯥꯏ ꯂꯥꯛꯥꯎꯗꯅ ꯊꯔꯣꯏꯒ ꯈꯨꯜꯂꯨꯁꯤ
ꯀꯨꯜꯂꯨꯁꯤ ꯀꯜꯂꯨꯁꯤ ꯊꯔꯨ ꯍꯥꯏꯔꯒ ꯑꯩꯈꯣꯏꯅ ꯊꯥꯏꯅ ꯑꯉꯥꯡ ꯑꯣꯏꯔꯤꯀꯥꯟꯗ ꯀꯨꯝ ꯑꯃꯥ ꯅꯣꯡꯁꯤ ꯐꯖꯅ ꯇꯥꯕꯅꯤ ꯊꯔꯣꯏꯁꯤ ꯃꯌꯥꯝꯅ ꯈꯨꯟꯅꯕ ꯊꯔꯣꯏꯁꯤ ꯍꯦꯛꯇ ꯚꯣꯔꯥ ꯚꯣꯔꯥ ꯈꯨꯜꯂ ꯀꯥꯟꯗ ꯌꯨꯝꯁꯤꯗ ꯊꯔꯣꯏꯁꯤ ꯐꯨꯠꯇꯣꯛꯑꯅꯤ ꯑꯗꯒꯤ ꯌꯦꯇꯨꯝ ꯇꯧꯔꯒ ꯀꯣꯊꯣꯛꯑꯒꯅꯦ ꯅꯨꯡꯁꯥꯁꯤꯗ ꯌꯥꯏꯔ ꯊꯝꯃꯒ ꯆꯥꯛ ꯆꯥꯕ ꯈꯨꯗꯤꯡꯒꯤ ꯈꯔ ꯈꯔ ꯂꯧꯊꯣꯛ ꯂꯧꯊꯣꯡ ꯑꯩꯈꯣꯏꯒꯤ ꯉꯥ ꯆꯥꯕꯩ ꯇꯥꯏꯞꯇ ꯆꯥꯅꯕ ꯀꯨꯝ ꯑꯃ ꯌꯥꯎꯋꯦꯕ ꯊꯔꯣꯏꯁꯤꯅ ꯕꯥꯇꯤꯟ ꯕꯥꯇꯤꯟ ꯈꯨꯨꯟꯕ
ꯃꯔꯥꯡ ꯌꯥꯝ ꯀꯥꯏꯕꯩ ꯋꯥꯔꯤꯅꯤꯅꯦ ꯑꯗꯨꯗꯤ
ꯍꯣꯏ ꯑꯗꯨ ꯑꯗꯨꯒꯤ ꯃꯇꯝꯒꯗꯣ ꯍꯧꯖꯤꯛꯇꯤ ꯑꯝꯇ ꯍꯜꯂꯛꯈꯤꯗ꯭ꯔꯦꯗ ꯍꯧꯖꯤꯛꯇꯤ ꯃꯤꯅ ꯁꯨꯝ ꯌꯥꯝꯈꯠꯂꯛꯄꯅꯤꯅꯅꯦ ꯆꯥꯅ ꯊꯛꯅꯕꯁꯤꯅ ꯍꯦꯟꯅ ꯁꯨꯝ ꯋꯥꯠꯁꯤꯜꯂꯛꯄꯅꯤꯅ ꯃꯌꯥꯝꯒꯤ ꯌꯦꯟꯊꯣꯛꯅꯕꯗ ꯂꯥꯏꯅ ꯈꯔ ꯊꯥꯗꯔꯛꯏꯕꯗꯨꯁꯨ ꯀꯣꯟꯅꯔꯛꯇ꯭ꯔꯦꯕ ꯍꯧꯖꯤꯛꯁꯦ
ꯍꯣꯏ
ꯅꯪ ꯉꯥ ꯐꯥꯕ ꯆꯠꯄꯀꯥꯟꯗꯤ ꯌꯥꯎꯗ꯭ꯔꯥ
ꯉꯥꯗꯣ ꯍꯧꯖꯤꯛ ꯐꯥꯎꯒꯤ ꯑꯣꯏꯅꯗꯤ ꯆꯠꯇ꯭ꯔꯤꯌꯦ
ꯉꯥ ꯐꯥꯕ ꯑꯃꯨꯛꯐꯥꯎ ꯆꯠꯇ꯭ꯔꯤꯕꯣ ꯍꯥꯏꯁꯤꯕꯣ
ꯃꯃꯥꯡꯗ ꯆꯠꯂꯦ ꯃꯃꯥꯡꯗ ꯉꯥ ꯐꯥꯕ ꯑꯗꯨꯝ ꯆꯠꯂꯦ ꯑꯗꯒꯤ ꯑꯩꯈꯣꯏ ꯂꯧꯕꯨꯛ ꯑꯃ ꯃꯅꯤꯡꯗ ꯂꯩꯌꯦ ꯑꯗꯨꯗꯒꯤ ꯂꯕꯨꯨꯛꯇꯨꯗꯒ ꯉꯥ ꯐꯥꯕꯒꯤ ꯁꯪꯕꯒ ꯆꯠꯂꯦ ꯅꯨꯡꯗꯥꯡꯗ
ꯑꯣ ꯅꯨꯃꯤꯗꯥꯡꯗ ꯌꯥꯝ ꯑꯍꯤꯡ ꯑꯍꯤꯡ ꯂꯦꯛ ꯉꯥ ꯐꯥꯅꯕꯤ ꯇꯧꯕꯗꯣ
ꯑꯥ ꯑꯗꯨ ꯈꯔ ꯈꯔ ꯐꯥꯕ ꯆꯠꯂꯤ
ꯑꯗꯨꯏ ꯍꯥꯏꯔꯗꯤ ꯅꯨꯄꯤꯁꯤꯡꯁꯦ ꯉꯥꯅꯤ ꯍꯥꯏꯔꯗꯤ ꯇꯤꯟ ꯂꯥꯏ ꯀꯤꯗꯕꯅꯤ
ꯑꯥ
ꯑꯗꯣ ꯑꯩꯈꯣꯏ ꯅꯣꯡꯃ ꯅꯍꯥꯟꯃꯨꯛ ꯃꯃꯥꯡꯗꯁꯨ ꯅꯣꯏꯒꯤ ꯄꯨꯈꯔ꯭ꯤ ꯑꯃꯗꯒꯤ ꯑꯩꯈꯣꯏ ꯇꯧꯔꯒ ꯑꯩꯈꯣꯏ ꯏꯌꯥꯝꯕ ꯍꯣꯏ ꯀꯩ ꯍꯣꯏ ꯅꯣꯏ ꯄꯥ ꯍꯣꯏ ꯇꯧꯔꯒ ꯑꯃꯨꯛ ꯅꯣꯡꯃ ꯐꯥꯕ ꯑꯃ ꯌꯥꯎꯔꯤꯗꯨꯗꯤ
ꯍꯣꯏ ꯌꯥꯎꯋꯦ ꯑꯗꯨꯗꯤ
ꯑꯗꯨꯏꯗꯨ ꯑꯗꯨꯁꯨ ꯉꯥꯗꯣ ꯐꯅ ꯌꯥꯝꯃꯛꯈꯤꯕꯅꯤꯅꯦ ꯑꯗꯨꯏꯗꯨꯗ ꯑꯦ ꯍꯟꯗꯛꯇꯤ ꯀꯩꯅꯣꯝ ꯇꯧꯁꯤꯁꯦ ꯉꯥ ꯑꯩꯈꯣꯏ ꯇꯨꯔꯦꯜ ꯃꯄꯥꯟꯗ ꯍꯩꯕ ꯍꯧꯕ ꯍꯩꯕꯣꯡꯗꯣ
ꯍꯣꯏ ꯍꯩꯕꯣꯡ
ꯑꯩ ꯑꯩꯅ ꯆꯥꯅꯤꯡꯉꯦ ꯍꯥꯏꯕꯗꯣ
ꯎꯝ
ꯑꯗꯣ ꯑꯝꯇ ꯍꯦꯛꯑ ꯔꯨꯔꯒ ꯉꯥꯔꯤ ꯈꯔ ꯇꯧꯔꯒ ꯁꯨꯒꯥꯏꯔꯒ ꯎꯝ ꯇꯤꯜꯍꯧ ꯑꯅꯧꯕꯒꯤ ꯃꯆꯥ ꯃꯆꯥ ꯇꯤꯜꯍꯧ ꯃꯅꯥꯎ ꯁꯣꯏꯖꯤꯜꯂꯒ ꯇꯧꯔꯒ ꯆꯥꯕꯗꯣ ꯍꯥꯎꯕꯅꯤꯅꯦ ꯑꯗꯨꯗꯣ
ꯎꯝ ꯍꯥꯎꯕꯅꯤ ꯑꯗꯨꯁꯨ
ꯀꯔꯝ ꯀꯥꯟ ꯍꯦꯛꯎꯁ ꯍꯥꯏꯅꯣ
ꯍꯧꯖꯤꯛ ꯍꯧꯖꯤꯛꯇꯤ ꯈꯔ ꯅꯨꯡꯉꯥꯏꯗꯧ ꯃꯥꯟꯗ꯭ꯔꯤ ꯈꯔ ꯂꯩꯔꯒ ꯑꯣꯏꯅ ꯆꯠꯄꯅ ꯐꯠꯇ꯭ꯔꯣ
ꯍꯧꯖꯤꯛ ꯑꯗꯨ ꯄꯥꯟꯗ꯭ꯔꯤꯕꯣ ꯀꯃꯥꯏꯅ ꯇꯧꯒꯦ
ꯍꯣꯏ ꯑꯗꯨ ꯄꯥꯟꯗꯕ ꯃꯇꯝ ꯑꯣꯏꯅꯤ ꯍꯧꯖꯤꯛ ꯍꯧꯖꯤꯛꯁꯦ ꯌꯥꯝ ꯊꯤꯕꯝꯁꯦ ꯈꯤꯇꯪ ꯋꯥꯒꯗ꯭ꯔꯥ ꯈꯟꯕ ꯑꯩꯅ ꯄꯥꯡꯕꯨꯗꯤ ꯄꯥꯂꯝꯒꯅꯤ
ꯑꯗꫭꯏꯒꯅ ꯏꯁꯝ ꯁꯝꯅ ꯌꯨꯝꯗꯒꯤ ꯃꯣꯔꯣꯛ ꯑꯃ ꯃꯦꯠꯂꯒ ꯉꯥꯡꯁꯪ ꯉꯥꯡꯅ ꯇꯧꯔꯒ ꯆꯠꯂꯒ ꯎꯗꯨꯗ ꯇꯣꯡꯉꯒ ꯆꯥꯎꯔꯁꯦ ꯍꯥꯏꯕ꯭ꯔꫭ
ꯑꯗꯨꯅ ꯍꯦꯟꯅ ꯍꯥꯎꯗꯧꯕ ꯃꯥꯜꯂꯤꯅꯦ ꯑꯗꯨꯁꯨ ꯌꯥꯏꯅꯦ
ꯇꯨꯔꯦꯟ ꯑꯆꯧꯕꯗ ꯑꯆꯧꯕ ꯄꯥꯝꯕꯤ ꯑꯃ ꯍꯧꯕꯗꯣ
ꯑꯝ
ꯑꯗꯨꯗꯩ ꯍꯦꯛꯇ ꯇꯧꯔꯁꯨ ꯌꯥꯏꯅꯦ
ꯑꯗꯨꯅꯤ ꯑꯩꯈꯣꯏꯒꯤ ꯃꯣꯔꯣꯛ ꯑꯉꯥꯡꯕꯗꯨ ꯇꯧꯔ ꯌꯨꯝꯗ ꯉꯥꯔꯤꯒ ꯇꯧꯔꯒ ꯊꯨꯝ ꯈꯔꯒ ꯇꯧꯔꯒ ꯑꯩꯈꯣꯏꯒꯤ ꯐꯖꯅ ꯃꯍꯤ ꯌꯥꯎꯅ ꯃꯦꯠꯂꯦꯗꯅ ꯃꯍꯤ ꯇꯧꯔꯒ ꯑꯗꯨꯗꯨꯒ ꯇꯧꯔꯒ ꯍꯧꯖꯤꯛꯀꯤ ꯃꯐꯝꯗꯨꯗ ꯗꯥꯏꯔꯦꯛ ꯍꯦꯛꯑꯒ ꯎꯗꯨ ꯀꯥꯈꯠꯂꯒ ꯆꯥꯕ
ꯑꯗꯨꯁꯨ ꯍꯥꯎꯗꯧ ꯃꯥꯜꯂꯤ
ꯑꯗꯣ ꯍꯧꯖꯤꯛꯀꯤ ꯍꯩꯕꯣꯡꯗꯨꯒ ꯃꯥꯟꯅꯕ ꯍꯩ ꯃꯈꯜ ꯑꯃ ꯍꯩꯔꯤꯠ ꯑꯅ ꯑꯃ ꯂꯩꯕ ꯃꯅꯨꯡꯗ ꯉꯥꯡꯁꯪ ꯉꯥꯡꯕ ꯌꯥꯎꯕ ꯑꯩꯈꯣꯏꯒꯤ ꯈꯨꯠ ꯑꯅꯤ ꯇꯧꯔꯒ ꯁꯦꯒꯥꯏꯔꯒ ꯆꯥꯕꯗ ꯌꯥꯝꯅ ꯍꯥꯎꯕ ꯂꯩꯕꯗꯣ ꯈꯪꯕ꯭ꯔꯥ
ꯑꯣ ꯈꯪꯉꯦ
ꯑꯗꯨ ꯌꯣꯟꯕ ꯂꯥꯛꯄ ꯎꯗ꯭ꯔꯣ
ꯑꯗꯨ ꯌꯣꯟꯕ ꯂꯥꯛꯄ ꯎꯗꯦꯗ ꯑꯗꯨ ꯑꯗꯨꯗꯣ ꯁꯪꯉꯤꯀꯥꯟꯗꯔ ꯀꯩꯅꯣꯃ ꯍꯦꯛꯂꯛꯑꯦ ꯉꯔꯥꯡ ꯆꯥꯏꯅ ꯇꯧ ꯂꯩꯔꯃꯦ
ꯎꯝ ꯑꯁ ꯑꯗꯨꯒꯤ ꯑꯗꯨꯒꯤ ꯍꯩꯔꯤꯠꯇꯨꯗꯤ ꯑꯁ ꯍꯥꯎꯕꯅꯤ ꯑꯗꯨꯒꯤ ꯈꯨꯍꯥꯎꯗꯨꯗꯤ ꯑꯩ ꯀꯨꯏꯔꯦ ꯑꯗꯨ ꯐꯪꯗꯕ ꯃꯍꯥꯎꯗꯣ ꯃꯍꯥꯎ ꯌꯥꯝ ꯍꯥꯎꯕꯅꯤ ꯑꯗꯨꯗꯣ
ꯎꯝ
ꯃꯥꯒꯤ ꯃꯔꯨꯒꯗꯨ ꯄꯤꯛꯁꯛ ꯄꯤꯛꯁꯛ ꯇꯧꯔꯒ ꯁꯥꯏꯕꯗ ꯌꯥꯝꯅ ꯅꯨꯡꯉꯥꯏꯕ ꯌꯥꯔꯛꯇ ꯆꯪꯗꯕ ꯑꯣꯏꯕꯅꯤꯅꯦ ꯑꯗꯨꯗꯣ ꯑꯗꯨꯗꯣ ꯍꯥꯎꯕꯅꯦ ꯑꯁ ꯑꯩ ꯅꯤꯡꯁꯤꯡꯉꯤ ꯀꯥꯟꯗ ꯍꯣꯔꯦꯟ ꯑꯝꯇ ꯆꯠꯂꯗꯤ ꯑꯗꯨ ꯐꯪꯕ꯭ꯔ ꯌꯦꯡꯉꯛꯁꯤꯔꯥ ꯈꯪꯗꯦ
ꯌꯦꯡꯁꯦ ꯌꯥꯏꯌꯦ ꯍꯣꯔꯦꯟ ꯆꯠꯄꯗ
ꯑꯩꯅ ꯄꯥꯝꯕ ꯍꯩꯁꯦ ꯑꯗꯨꯒꯤ ꯍꯩꯔꯤꯠꯇꯣ ꯑꯃ ꯂꯩꯔꯦ ꯑꯗꯒꯤ ꯍꯩꯇꯨꯞ ꯑꯅꯥ ꯑꯃ ꯂꯩꯕꯗꯣ ꯈꯪꯕ꯭ꯔꯥ
ꯎꯝ
ꯑꯗꯨꯗꯣ ꯑꯩꯈꯣꯏ ꯃꯀꯨꯁꯦ ꯐꯖꯅ ꯈꯣꯛꯑꯒ ꯃꯆꯥ ꯃꯆꯥ ꯃꯆꯥ ꯁꯣꯏꯔꯒ ꯁꯤꯡꯁꯤꯁꯨ ꯁꯣꯏꯖꯤꯜꯂꯒꯅꯦ ꯃꯣꯔꯣꯛ ꯑꯁꯨꯕꯒ ꯅꯦ ꯊꯨꯝꯅꯦ ꯇꯧꯔꯒ ꯍꯥꯏꯐꯦꯠ ꯇꯣꯠꯂꯒ ꯆꯥꯕ ꯑꯁ ꯍꯥꯎꯕꯅꯤ ꯅꯪꯗꯤ ꯍꯩ ꯑꯄꯥꯝꯕꯒ ꯑꯝꯇ ꯂꯩꯇ꯭ꯔꯣ
ꯍꯩꯗꯤ ꯀꯌꯥ ꯊꯣꯏꯅ ꯄꯥꯝꯕ ꯑꯣꯏꯗꯕ ꯑꯗꯨꯒꯤ ꯍꯩꯗꯤ ꯌꯥꯝ ꯆꯥꯗꯦ ꯍꯥꯏꯇꯥꯔꯦ
ꯑꯗꯨ ꯀꯩ ꯀꯔꯤꯅꯣ ꯅꯪ ꯄꯥꯝꯃꯤꯁꯤꯅ
ꯑꯩꯅ ꯄꯥꯝꯃꯤꯁꯦ ꯑꯩ ꯑꯄꯥꯝꯕꯁꯦ ꯆꯥꯛꯁꯦ ꯈꯔ ꯆꯥ ꯑꯩꯗꯤ
ꯑꯗꯨ ꯆꯥꯛ ꯆꯥꯕꯗꯁꯨ ꯆꯥꯛꯇꯣ ꯆꯥꯕꯗꯁꯨ ꯉꯥꯗꯨ ꯆꯥꯎ ꯌꯥꯗꯔ꯭ꯤꯗꯣ ꯀꯩꯒꯤꯅꯣ
ꯉꯥꯗꯣ ꯃꯔꯨ ꯄꯟꯕꯗꯣ ꯊꯥꯏꯅ ꯀꯤꯕ ꯑꯃ ꯌꯥꯎꯈ꯭ꯔꯕ ꯑꯗꯨꯒꯤꯅꯤꯗ
ꯑꯣ ꯉꯥ ꯃꯔꯨ ꯌꯥꯝ ꯄꯟꯒꯟꯕꯔꯕ ꯅꯪꯁꯦ
ꯉꯥ ꯃꯔꯨꯁꯦ ꯈꯔ ꯄꯜꯂꯦ ꯃꯗꯨꯅ ꯇꯟꯕ ꯆꯥꯕꯁꯦ
ꯑꯁ ꯑꯗꯨ ꯌꯔꯔꯣꯢꯗ ꯈꯣꯏꯗꯤ ꯃꯔꯨꯁꯨ ꯃꯔꯨꯁꯨ ꯁꯥꯏꯕ ꯀꯥꯟꯗ ꯑꯗꯨꯝ ꯂꯧꯊꯣꯔꯛꯑꯦ ꯑꯗꯨ ꯂꯧꯊꯣꯛꯇꯕꯗꯨ ꯑꯗꯨꯝ ꯆꯪꯈꯤꯕꯗꯨ ꯄꯟꯗꯕꯤꯗ ꯑꯗꯨꯝ ꯆꯪꯈꯤ ꯀꯃꯥꯏꯅ ꯇꯧꯕꯅꯣ ꯈꯪꯗꯦ ꯑꯩꯈꯣꯏꯅ
ꯈꯪꯗꯦ ꯑꯩꯅ ꯀꯃꯥꯏꯅ ꯇꯧꯕꯅꯣ ꯆꯥꯕ ꯍꯩꯇꯕꯩ ꯑꯣꯏ ꯖꯥꯠꯂ
ꯑꯗꯨꯒꯨꯝꯕ ꯑꯃ ꯂꯩꯔꯝꯃꯅꯤ ꯍꯣꯏ ꯐꯔꯦ ꯐꯔꯦ ꯊꯝꯃꯒꯦ
ꯎꯝ